ꯇꯥꯕ꯭ꯔꯣ
ꯉꯔꯤꯕꯕ꯭ꯔꯣ
ꯋꯥꯁꯨꯉꯥꯡꯗ꯭ꯔꯤꯉꯥꯏꯉꯩꯗ ꯀꯩꯅꯣ ꯀꯔꯤꯒꯤ ꯅꯣꯛꯄꯅꯣ
ꯑꯕ
ꯏꯀꯥꯏ ꯏꯀꯥꯏꯕꯒꯤꯔꯣ
ꯑꯦ
ꯀꯔꯤꯒꯤ
ꯑꯗꯨꯗꯤ ꯁꯤꯒꯨꯝꯕꯁꯦ ꯌꯥꯝꯅ ꯅꯣꯏꯒꯨꯝꯅ ꯍꯩꯕ ꯅꯠꯇꯦꯅ ꯗꯤ ꯍꯩꯁꯨ ꯍꯩꯇꯦꯅ ꯁꯤ ꯀꯨꯝꯕꯁꯦ
ꯉꯁꯤꯗꯤ ꯀꯩ ꯌꯦꯟꯁꯥꯡ ꯆꯥꯔꯒꯦ꯫ ꯇꯥꯕ꯭ꯔꯣ
ꯑ
ꯀꯩ ꯌꯦꯟꯖꯥꯡ ꯆꯥꯔꯒꯦ ꯈꯨꯝꯁꯨ ꯈꯨꯝꯗꯦ ꯀꯔꯤꯒꯤꯅꯣ